ꯑ ꯍꯜꯂꯣ
ꯑꯥ ꯍꯜꯂꯣ
ꯉꯥꯔꯔꯤꯕ꯭ꯔꯨ
ꯅꯨꯡꯉꯥꯏꯔꯤ ꯀꯩꯗꯧꯔꯤꯅꯣ ꯅ ꯅꯪꯗꯤ
ꯑꯩꯗꯤ ꯑꯩꯁꯨ ꯑ ꯉꯁꯤ ꯊꯕꯛ ꯆꯠꯀꯦ ꯍꯥꯏꯕꯗ ꯅꯣꯡ ꯆꯨꯕꯒꯤ ꯆꯠꯇꯅꯤ
ꯑ
ꯅꯪꯗꯤ
ꯑꯗꯨꯅ ꯀꯩꯁꯨ ꯇꯧꯋꯦꯗ ꯍꯤꯠꯂꯒ ꯂꯩꯔꯤꯅꯤ
ꯑꯥ ꯆꯥꯛꯇꯤ ꯆꯥꯛꯈ꯭ꯔꯕ꯭ꯔꯣ
ꯆꯥꯛꯆꯥ ꯇꯣꯛꯑꯒ ꯅꯪ ꯊꯕꯛ ꯌꯨꯝꯒꯤ ꯊꯕꯛ ꯏꯟꯁꯥꯡ ꯇꯧꯔꯒ ꯍꯤꯞꯂꯤꯅꯤꯅꯦ ꯍꯧꯖꯤꯛ ꯑꯁ ꯉꯁꯤ ꯉꯔꯥꯡꯗꯣ ꯅꯣꯡ ꯈꯔ ꯍꯥꯡꯂꯛꯑꯦ ꯉꯔꯥꯡꯗꯗꯤ ꯑꯁ ꯎ ꯁꯣꯏꯒ ꯆꯥꯏꯌꯦꯗ
ꯑꯥ
ꯅꯪꯗꯤ
ꯑꯩꯁꯨ ꯍꯋꯥꯏꯒ ꯗꯥꯜ ꯆꯥꯏ ꯗꯥꯜꯒ ꯑꯂꯨ ꯆꯥꯏ
ꯑꯣ
ꯑꯗꯣ ꯍꯌꯦꯡꯗꯣ ꯋꯥꯔꯜ ꯀꯞ ꯌꯦꯡꯕ꯭ꯔꯥ
ꯍꯌꯦꯡ
ꯑ ꯍꯌꯦꯡ ꯅꯠꯇꯦ ꯉꯔꯥꯡꯗꯣ
ꯉꯔꯥꯡ ꯌꯦꯡꯗꯦꯗ ꯊꯦꯡꯃꯟꯕꯗꯨꯗ ꯀꯅꯥ ꯀꯅꯥ ꯁꯅꯥꯅꯕ꯭ꯔꯥ
ꯉꯥ ꯉꯔꯥꯡꯗꯣ ꯏꯁꯄꯦꯟꯒ ꯑꯥ ꯕꯦꯜꯖꯤꯌꯝ ꯁꯥꯅꯩꯅꯦ
ꯑꯧ ꯀꯅꯥ ꯊꯣꯏꯈ꯭ꯔꯦ